ꯍꯂꯣ
ꯇꯌꯦ
ꯎꯝ ꯑꯩꯗꯤ ꯇꯥꯗ꯭ꯔꯕ ꯍꯥꯏꯅ ꯇꯨꯃꯤꯟꯅꯒꯦ ꯑꯗꯨꯗ
ꯇꯥꯔꯦ ꯇꯥꯔꯦ ꯑꯩꯅ ꯍꯥꯜꯂꯦ ꯄꯥꯏꯈꯠꯄ ꯑꯗꯨꯀꯥꯟꯗ ꯅꯪ ꯇꯥꯗꯕ ꯑꯗꯨꯗꯨꯒꯤ ꯑꯗꯨꯗꯨꯅꯤꯗ
ꯑꯉꯥꯡꯁꯤꯡꯒꯤ ꯏꯒꯦꯔꯥꯗꯣ ꯌꯥꯝ ꯐꯖꯩꯌꯦ
ꯐꯖꯩ ꯄꯥꯝꯕ꯭ꯔꯣ
ꯄꯥꯝꯃꯦ ꯑꯃ ꯆꯠꯄꯤꯌꯨ ꯑꯩꯁꯦ ꯑꯉꯥꯡꯒꯤ ꯑꯗꯨꯃꯥꯏꯅ ꯂꯩꯔꯝꯕꯗꯣ ꯑꯩꯅ ꯃꯠꯂꯒꯗꯤ ꯄꯨꯔꯛꯑꯦꯕ
ꯅꯪꯗꯤ ꯁꯥꯊꯤꯕꯤꯅꯤꯅ ꯑꯣꯏꯔꯤꯁꯤꯗꯤ
ꯑꯩꯈꯣꯏ ꯑꯉꯥꯡꯁꯤꯡꯒꯤ ꯃꯣꯏ ꯑꯗꯨꯝ ꯍꯥꯏꯗꯤ ꯃꯣꯏꯗꯤ ꯑꯗꯨꯝ ꯍꯥꯏꯗꯤꯖꯥꯖꯥꯠ ꯂꯩꯗꯅ ꯃꯣꯏꯗꯤ ꯄꯥꯝꯃꯤꯅ ꯁꯦꯡꯕ ꯊꯣꯛꯄꯁꯤꯡꯁꯦ ꯑꯩꯈꯣꯏꯁꯨ ꯑꯗꯨꯝ ꯄꯥꯝꯃꯦ ꯑꯗꯨꯣꯏꯅ ꯑꯩꯈꯣꯏꯅ ꯑꯃꯨꯛ ꯀꯌꯥ ꯍꯧꯖꯤꯛꯇꯤ ꯑꯗꯨꯒꯨꯝꯕꯗꯨꯣ ꯂꯩꯇ꯭ꯔꯅꯤꯅ ꯀꯩꯁꯨ ꯈꯪꯗ꯭ꯔꯦꯗꯅ ꯑꯗꯣ
ꯀꯥꯟꯙꯤ ꯀꯨꯝꯕ ꯌꯥꯝ ꯊꯣꯛꯑꯦ ꯃꯣꯏꯁꯦ ꯏꯔꯦꯖꯔ ꯑꯣꯏꯅ ꯍꯥꯏꯗꯤ ꯁꯥꯗꯥꯗꯣ ꯑꯩꯈꯣꯏꯅ ꯁꯤꯖꯤꯟꯅꯔꯝꯕꯗꯣ ꯑꯗꯨ ꯑꯗꯨꯗꯨꯀꯔꯝꯁꯤ ꯁꯤꯖꯤꯟꯅꯗ꯭ꯔꯦꯕ ꯈꯪꯕ꯭ꯔꯥ ꯃꯣꯏꯁꯦ ꯄꯩꯁꯥ ꯇꯥꯟꯕꯔꯣꯝꯇ ꯂꯥꯛꯑꯦꯕ ꯐꯖ ꯐꯖꯔꯒ ꯃꯤꯁꯤꯡꯗꯣ ꯃꯌꯥꯝ ꯃꯌꯥꯝ ꯂꯩꯅꯕꯅꯤꯅꯅꯦ ꯑꯉꯥꯡꯅꯤꯉꯥꯏ ꯇꯧꯔꯒ
ꯎꯝ
ꯑꯗꯨꯗꯨꯅ ꯃꯁꯛ ꯐꯖꯕꯗ ꯑꯣꯏꯅ ꯁꯥꯔꯦꯕ
ꯗꯣ
ꯎꯝ
ꯑꯦꯔꯤꯁꯥꯗꯒꯤꯩ ꯐꯣꯔ ꯁꯤꯛꯁꯇꯤ ꯆꯠꯂꯦ ꯍꯥꯏꯌꯦ ꯎꯝ
ꯎꯝ
ꯅꯪꯉꯣꯟꯗꯒꯤ ꯋꯥꯟ ꯁꯤꯛꯁꯇꯤ ꯅꯠꯇ꯭ꯔꯥ
ꯎꯝ
ꯑꯗꯒꯤ ꯑꯃꯗꯨꯗꯒꯤ ꯁꯚꯦꯟꯇꯤ ꯑꯃꯒ
ꯎꯝ
ꯁꯤꯛꯁ ꯁꯤꯛꯁ ꯅꯥꯏꯟꯇꯤ ꯇꯥꯏꯌꯦꯕꯀꯣ
ꯎꯝ
ꯟ ꯗꯤꯚꯥꯏꯗꯦꯠ ꯕꯥꯏ ꯁꯤꯛꯁꯗ ꯆꯥꯝꯃꯒ ꯇꯔꯥꯃꯉꯥ ꯇꯔꯥꯃꯉꯥ ꯑꯗꯨꯗꯤ ꯅꯪꯅ ꯑꯩꯕꯨꯗꯤ ꯑꯗꯨꯝ ꯀꯩꯅꯣꯗ ꯆꯥꯝꯃ ꯇꯔꯥꯃꯉꯥ ꯀꯥꯞꯄꯒꯦꯕꯀꯣ
ꯎꯝ
ꯀꯩꯅꯣ ꯑꯦ ꯅꯉꯣꯟ ꯅꯪꯉꯣꯟꯗ ꯈꯔ ꯍꯟꯗꯣꯔꯛꯑꯒꯦ ꯑꯩꯅ
ꯊꯟꯗꯔꯖꯤ ꯌꯥ
ꯑꯩꯅ ꯑꯗꯨꯝ ꯍꯥꯏꯗꯤ ꯑꯗꯨꯅ ꯐꯔꯅꯤꯕ ꯑꯩꯅ ꯅꯣꯡꯅ ꯈꯔ ꯍꯟꯗꯣꯔꯛꯑꯒ ꯑꯩꯛ ꯀꯥꯈ꯭ꯔꯒꯦ ꯍꯥꯏꯗꯅ ꯅꯠꯇ꯭ꯔꯗꯤ ꯃꯣꯏ ꯑꯇꯩꯗꯤ ꯉꯥꯎꯅꯔꯅꯤꯕ
ꯌꯥꯏ ꯑꯗꯨꯃꯥꯏꯅ ꯇꯧꯔꯁꯨ ꯌꯥꯏ
ꯅ ꯑꯃꯗꯨꯅ ꯁꯚꯦꯟꯇꯤ ꯄꯨꯊꯣꯛꯄꯗꯨꯅ ꯀꯩꯅꯣ ꯀꯥꯞꯆꯔꯅꯤ ꯐꯣꯔꯇꯤ ꯐꯥꯏꯚ ꯀꯥꯞꯆꯔꯅꯤ ꯑꯗꯨꯗꯤ ꯑꯩꯅ ꯅꯪꯉꯣꯟꯗ ꯀꯌꯥ ꯀꯥꯞꯄꯛꯇꯣꯏꯁꯦ ꯅ ꯎꯅꯖꯤ ꯐꯣꯔꯇꯤ ꯐꯥꯏꯅꯦ ꯀꯥꯡꯄ ꯇ꯭ꯔꯤꯁꯦ ꯑꯩꯅꯥ ꯑ ꯅ ꯍꯟꯗ꯭ꯔꯦ ꯐꯣꯔꯇꯤ ꯐꯥꯏꯚ ꯑꯃ ꯃꯉꯣꯟꯗꯅ ꯀꯩꯅꯣ
ꯑꯗꯨꯗꯤ ꯖꯣꯇꯤꯒꯤ ꯐꯣꯔꯇꯤ ꯐꯥꯏꯚꯇꯨꯗ ꯑꯩꯉꯣꯟꯗ ꯀꯞꯄ ꯂꯥꯒ ꯑꯇꯩꯩꯅ ꯏꯟꯁꯥꯗ ꯅꯣꯏ ꯊꯥꯈ꯭ꯔꯁꯨ ꯌꯥꯔꯦ ꯀꯩꯅꯣ
ꯍꯥꯏꯈ꯭ꯔꯒꯦ ꯑꯗꯨꯃꯥꯏꯅ
ꯍꯥꯏ꯭ꯔꯣ
ꯆꯞ ꯃꯥꯟꯅꯔꯦꯕ ꯅꯠꯇ
ꯎꯝ ꯑꯗꯨꯅ ꯐꯥꯔꯠ
ꯇꯉ ꯀꯥꯞꯍꯜꯂꯒꯦ ꯑꯩ ꯑꯩꯗꯤ ꯑꯗꯨꯝ ꯃꯉꯣꯟꯗ ꯀꯥꯞꯈ꯭ꯔꯒꯦ
ꯍꯣꯏ ꯍꯣꯏ ꯇꯃ ꯍꯥꯏ ꯇꯧꯅꯔꯣ
ꯑꯁꯤꯗꯤ ꯒ꯭ꯔꯨꯞꯇ ꯍꯥꯏꯔꯔꯣꯏꯒꯦ ꯇꯣꯉꯥꯟ ꯇꯣꯉꯥꯟꯅ ꯍꯥꯏꯔꯒꯦ
ꯍꯣꯏ ꯇꯣꯉꯥꯟ ꯇꯣꯉꯥꯟꯅ ꯍꯥꯏꯔ ꯑꯗꯨꯣꯏꯅ ꯐꯔꯦ
ꯎꯝ
ꯍꯥꯏꯗꯤ ꯐꯠ ꯐꯠ ꯐꯠ ꯑꯗꯨꯝ ꯊꯥꯖꯤꯟꯈ꯭ꯔꯣ ꯑꯗꯨꯒ
ꯍ
ꯇꯧꯅꯕ ꯌꯥꯔꯦ ꯂꯣꯏꯔꯕꯣ ꯏꯔꯛꯑꯣ ꯍꯣꯔꯦꯟ ꯅꯨꯡꯗꯥꯡꯅ ꯀꯩꯗꯧꯗꯔꯕ
ꯅ ꯅꯨꯡꯗꯥꯡ ꯀꯩ ꯇꯧꯗꯣꯔꯤꯒꯦ ꯉꯁꯥꯏ ꯅꯣꯏꯅ ꯊꯟꯅꯅꯕꯩꯖꯥꯡ ꯈꯥꯏꯔꯦ ꯆꯥꯔꯅꯤ
ꯎꯝ ꯑꯗꯨꯅ ꯌꯥꯔꯗ꯭ꯔꯅꯦ ꯑꯇꯣꯞꯄ ꯇꯧꯔꯔꯣꯏꯗꯕ
ꯑꯇꯣꯞꯄ ꯀꯩ ꯑ ꯑꯁ ꯉꯧꯁꯤꯟꯅ ꯍꯥꯏꯔꯣ ꯌꯥꯔ ꯕꯦꯝꯃꯥ ꯆꯈꯥꯎ ꯈꯥꯎꯒꯤ ꯐꯤꯕꯝꯁ ꯀꯤꯅ ꯈꯟꯕꯤꯌꯣ ꯀꯩꯗꯧꯔꯒꯦ ꯑꯦ ꯅꯨꯡꯊꯨꯜꯂ ꯆꯥꯎꯋ ꯑꯩꯗꯤ ꯍꯟꯖꯥꯡꯗ ꯆꯥꯔꯨ ꯂꯣ ꯍꯟꯖꯥꯡꯗ ꯊꯝꯃꯣꯕ
ꯑꯣ ꯑꯥꯏꯁ ꯀ꯭ꯔꯤꯝ ꯆꯥꯅꯤꯡꯕꯅ ꯉꯥꯎꯔꯦ
ꯍꯛꯀꯥꯗꯁꯤꯜꯂꯛꯀ꯭ꯔꯣ ꯑꯩꯅ ꯇꯨꯞꯅꯤꯡꯕꯅꯦ ꯄꯨꯡ ꯃꯔꯤ ꯃꯉꯥ ꯁ꯭ꯋꯥꯏ ꯇꯥꯔꯛꯄꯗ ꯑꯗꯨꯝ ꯇꯨꯞꯅꯤꯡꯕꯅꯤꯁꯦ ꯈꯪꯉꯕꯅꯦ ꯑꯩꯅ ꯑꯗꯣ ꯑꯩ ꯇꯨꯝꯃꯣꯏꯒꯦꯅ ꯈꯪꯖꯩ ꯤꯜ ꯂꯒꯗꯕ
ꯉꯥꯏꯍꯥꯛꯇꯨꯝ ꯊꯣꯛꯣꯛꯄꯅꯗꯤ ꯋꯥꯏ ꯁꯪꯕꯅꯦ ꯇꯨꯝꯊꯣꯛꯑꯣ
ꯑꯗꯨꯗꯤ ꯑꯩꯅ ꯃꯦꯁꯦꯁ ꯃꯦꯁꯦꯖ ꯑꯃꯅꯤꯁꯦ ꯅꯪ ꯇꯥꯔꯝꯅꯤꯅꯦ
ꯇꯏ
ꯈꯔ ꯇꯥꯔꯛꯄꯗꯗꯤ ꯑꯩ ꯃꯣꯏꯗ ꯋꯥ ꯍꯥꯏꯈꯤ
ꯇꯥꯒꯦ ꯇꯥꯒꯦ ꯍꯥꯏꯌꯣ ꯍꯥꯏꯌꯣ
ꯎꯝ ꯍꯥꯏꯗꯤ ꯃꯣꯏꯁꯤꯡꯁꯦ ꯍꯥꯏꯗ꯭ꯔꯗꯤ ꯒ꯭ꯌꯥꯟ ꯇꯥꯔꯔꯣꯏꯕ
ꯎꯝ ꯅꯪꯅ ꯈꯔ ꯁꯤꯟꯗꯣꯛ ꯁꯤꯟꯖꯤꯟ ꯇꯧꯕꯅꯤꯅ ꯣ ꯑꯗꯨꯝ ꯑꯣꯏꯕꯩ ꯑꯣꯏꯕ ꯅꯠꯇ꯭ꯔꯥ
ꯃꯥꯅꯦ ꯍꯦꯄꯥ ꯁꯥꯕꯩ ꯆꯥꯕ ꯍꯦꯞꯥꯛ ꯈꯥ ꯆꯗꯣ ꯂꯣꯏꯔꯦ
ꯎꯝ ꯀꯩꯝ ꯀꯥꯏꯗꯦ ꯑꯐꯕ ꯊꯕꯛꯇ ꯇꯧꯕ ꯄꯣꯠ ꯅꯠꯇ꯭ꯔꯥ
ꯎꯝ
ꯐꯠꯇꯕ ꯊꯕꯛꯇꯤ ꯅꯠꯇꯦꯕ ꯅꯠꯇꯦ ꯅꯠꯇꯦ ꯎꯝ ꯑꯗꯨ ꯑꯃꯨꯛ ꯍꯥꯏꯔꯒ ꯑꯃꯨꯛ ꯀꯩꯅꯣꯃꯥꯏ ꯍꯥꯏꯖꯔꯛꯑꯅꯤ ꯑꯗ ꯑꯩꯗꯤ
ꯃꯣꯏꯗꯣ ꯄꯛꯛꯇꯦꯗ ꯑꯩ ꯍꯧꯟꯖꯤꯛꯀꯤꯗꯨꯗꯤ ꯀꯩꯅꯣ ꯏꯁ ꯀꯩꯅꯣꯁꯨ ꯅꯠꯇꯅ ꯎ
ꯑ ꯑꯗꯨꯕꯨꯗꯦ
ꯑꯩꯅ ꯉꯥꯡꯉꯤꯕ ꯂꯣꯟꯁꯤꯁꯨ ꯏꯁꯥꯅ ꯈꯪꯗꯕꯩ ꯁꯤꯟꯗꯧꯅꯎꯁꯤꯂꯦꯛꯇꯔꯤꯦ
ꯅ ꯍꯣꯔꯦꯟ ꯅꯨꯡꯗꯥꯡ ꯆꯔꯥ ꯍꯦꯟꯗꯣꯛꯑꯅꯤ
ꯗꯣ ꯆꯩꯔꯅꯤ
ꯃꯁꯥꯛꯇꯒ
ꯎ
ꯆꯔꯥ ꯍꯦꯟꯗꯣꯛꯑꯅꯦ ꯑꯩ ꯃꯍꯤ ꯊꯛꯑꯒ ꯑꯗꯨ ꯍꯥꯏꯔꯒ ꯑꯩꯈꯣꯏ ꯃꯥꯅ ꯅꯪꯅ ꯄꯥꯝꯃꯦ ꯍꯥꯏꯄ ꯍꯤꯗꯥꯛꯇꯣ
ꯎꯝ
ꯑꯗꯨ ꯂꯤꯁꯤꯡ ꯑꯃꯗ ꯂꯧ ꯍꯥꯏꯕꯅꯦ ꯂꯤꯁꯤꯡ ꯑꯃ ꯆꯥꯇ꯭ꯔꯨꯛ ꯄꯤ ꯍꯥꯏꯌꯦ ꯍꯤꯡꯕꯗꯗꯤ
ꯑꯪ ꯄꯤꯕꯅꯦ ꯇꯥꯡꯕꯅꯦ ꯇꯥꯡꯕꯅꯦꯍꯦ ꯇꯥꯡꯕꯅꯦ ꯀꯥꯏꯗꯣꯏꯅꯣ ꯑꯗꯨꯗꯣ ꯀꯩꯅꯣꯗꯣ ꯃꯥꯏ ꯄꯤꯜꯁꯇꯣ ꯀꯌꯥ ꯍꯥꯟꯒꯦ
ꯁ ꯁꯁꯇ ꯍꯜ ꯍꯥꯏꯌꯦ ꯁꯤꯛꯁꯇꯤ ꯍꯥꯜꯂꯦ ꯍꯥꯏꯌꯦꯕ ꯅꯣꯡꯃꯗ ꯑꯅꯤ ꯑꯅꯤ ꯆꯥꯕꯩꯅꯤꯗꯅꯗꯣ
ꯃꯥꯅꯦ ꯑꯗꯣ ꯑꯩꯁꯦ ꯈꯜꯂꯤꯅꯦꯕ ꯊꯥꯦ ꯐ ꯁꯤꯁꯤꯅ ꯈꯔ ꯑꯃꯨꯛꯇꯪ ꯇꯥꯍꯟꯁꯤꯦꯔ ꯍꯥꯏꯅ ꯑꯩ ꯈꯜꯂꯤꯅꯦ ꯍꯧꯖꯤꯛ ꯑꯩ ꯑꯩ ꯅꯍꯥꯟꯒꯤ ꯗ꯭ꯔꯦꯁ ꯑꯣ ꯂꯩꯔꯨꯁꯤꯔꯥ ꯍꯥꯏꯅ ꯈꯜꯂꯝꯕꯅꯦ ꯇ ꯀꯩꯅꯣ ꯑꯦ ꯑꯩꯈꯣꯏ ꯃꯥꯅ ꯅꯪ ꯉꯁꯤ ꯂꯥꯛꯄꯗ ꯀꯩꯅꯣ ꯆꯠꯂꯒ ꯌꯦꯡꯉꯛꯑꯣ ꯈꯣꯠꯂꯛꯑꯣꯅ ꯍꯥꯏꯔꯛꯄꯅꯦ
ꯅꯪ ꯌꯨꯝ ꯍꯌꯦꯡ ꯃꯊꯪ ꯆꯠꯀꯅꯤ ꯍꯥꯏꯔꯣ
ꯍꯣꯏ
ꯝ ꯊꯪ ꯈꯔ ꯂꯩꯔ ꯆꯠꯂꯁꯤ ꯑꯗꯨꯏ ꯅꯪ ꯂꯥꯛꯄꯩꯗꯨꯗ ꯆꯠꯂꯁꯤ ꯅꯪ ꯀꯌꯥꯝ ꯀꯨꯏ ꯂꯩꯔꯛꯇꯣꯏꯅꯣ ꯍꯥꯏꯁꯦ
ꯑꯩ ꯀꯩꯅꯣ ꯃꯟꯗꯦꯐꯥꯎ ꯂꯩꯔꯛꯀꯦ ꯎ ꯃꯟꯗꯦꯗ ꯂꯥꯛꯀꯦꯕ ꯃꯟꯗꯦꯐꯥꯎ ꯂꯩꯔꯒ ꯃꯟꯗꯦꯗ ꯂꯥꯛꯀꯦ
ꯎꯝ ꯎꯝ ꯅꯣꯡꯃꯥꯏꯖꯤꯡꯐꯧ ꯂꯩꯔꯛꯇꯣꯏꯕ
ꯍꯣꯏ ꯍ ꯅꯣꯡꯃꯥꯏꯖꯤꯡꯗꯣ ꯑꯩꯈꯣꯏ ꯃꯥꯏ ꯕꯥꯔꯗꯦꯅꯦ
ꯄꯅꯤꯗꯀꯣ
ꯑꯗꯤ ꯀꯩꯅ ꯍꯣꯏ ꯎ ꯁꯟꯗ ꯑꯩꯈꯣꯏ ꯃ ꯃꯥꯥꯏ ꯕꯥꯔꯗꯦꯅꯨꯡꯉꯥꯂ ꯂꯑ ꯁꯤꯗ ꯂꯛ ꯄꯥꯗꯣꯏꯅꯦ ꯍꯥꯏꯕ ꯑꯥꯗꯗꯤ ꯀꯔꯥꯏꯗꯒꯤ ꯄꯥꯗꯣꯏꯔꯤꯒꯦ ꯑꯗꯨꯗꯤ ꯑꯩꯈꯣꯏꯁꯦꯅ ꯑ ꯅꯪ ꯀꯩꯗꯧꯔꯤꯅꯣ ꯊꯕꯛ ꯁꯦꯡꯒꯗꯤ ꯂꯥꯛꯑꯣ ꯉꯍꯥꯛꯇꯪ ꯗꯨꯀꯥꯟꯗ
ꯎꯝ
ꯑꯩꯅ ꯀ ꯌꯨꯝꯗ ꯍꯥꯏꯗꯤ ꯑꯩ ꯊꯕꯛ ꯂꯩꯍꯧꯗꯦꯗꯣ ꯑꯗꯨꯝ ꯈꯪꯉꯤꯗꯅ ꯑꯗꯨꯅ ꯑ ꯅꯪ ꯀꯗꯩꯅꯣ ꯑꯁ ꯂꯥꯛ ꯑꯝꯇ ꯗꯨꯀꯥꯟꯅꯤ ꯃꯤꯆꯤꯅ ꯂꯣꯏꯔꯦꯗ ꯂꯥꯛꯑꯣ ꯀꯥꯏ ꯃꯤꯆꯤꯟꯅꯤꯒ ꯆꯤꯜꯂꯣꯏꯔꯦ ꯍꯥꯏꯗꯤꯗꯅ ꯀꯧꯔꯛꯑꯅꯤ
ꯍꯖꯟꯗꯂ
ꯎꯝ
ꯌꯨꯝꯗ ꯁꯨꯝ ꯂꯩꯕꯕꯨꯗꯤ ꯑꯗꯨꯅ ꯆꯠꯄꯅ ꯍꯩꯗꯅ
ꯑꯩꯌꯦ ꯑꯗꯨꯕꯨ ꯑꯗꯣ ꯑꯁꯋꯥꯏꯗꯤ ꯗꯨꯀꯥꯟꯗ ꯆꯠꯄꯗꯣ ꯑꯗꯨꯝ ꯃꯤꯁꯨ ꯃꯤ ꯃꯤ ꯇꯤꯟꯅꯔ ꯃꯤꯅ ꯃꯤꯅꯥ ꯁꯤꯡꯕꯁꯨ ꯍꯦꯜꯂꯦꯗꯅ
ꯎꯝ
ꯑꯗꯨꯕꯨꯗꯤ ꯑꯣꯏ
ꯆꯂꯣ ꯑꯂꯦ ꯀꯥꯟꯗꯦ
ꯎꯝ
ꯅꯪꯒꯤ ꯅꯃꯥꯟꯅꯕꯤ ꯌꯥꯝ ꯂꯩꯔꯦ ꯑꯩꯈꯣꯏꯔꯣꯝꯗ
ꯏꯁ ꯀꯅꯥ ꯀꯅꯥ ꯉ ꯈꯦꯗꯤ ꯀꯅꯥ ꯑꯐꯕꯗꯤ ꯑꯣꯏꯔꯝꯃꯣꯏ ꯑꯩ ꯈꯪꯉꯤ ꯑꯦ ꯎꯁꯤꯠꯇꯦ ꯅꯍꯪ ꯎꯁꯤꯠꯇꯦ ꯍꯪꯉꯣꯏ ꯍꯥꯌꯅꯥ ꯎ
ꯍꯣꯏ ꯃꯌꯥꯝ ꯂꯩ ꯐꯥꯔ ꯄꯨꯕ꯭ꯔꯥ
ꯎꯝ ꯌꯥꯔꯦ ꯅꯪ ꯐꯪꯉꯣꯏꯁꯦ ꯃꯤ ꯆꯥꯅꯩꯀꯣ
ꯑꯦꯡꯕ ꯍꯪꯉꯣꯏꯁ ꯅꯠꯇꯦ ꯆꯥꯅꯩꯗꯨꯗꯤ
ꯆꯥꯔꯝꯕꯗꯨꯅ
ꯑꯃ ꯀꯩꯅꯣꯗꯨꯅꯦ ꯏꯁꯤꯡꯗ ꯂꯩꯕ ꯇꯣꯡꯁꯥꯡꯗꯣ
ꯑ
ꯆꯥꯅꯩꯁꯤꯅ ꯃꯥꯛ ꯁꯥꯡꯕꯗꯣ
ꯎꯝ
ꯑꯁꯤꯒꯨꯝꯕꯗꯤ ꯆꯥꯟꯅꯗꯦꯕ ꯑꯁꯤꯒꯨꯝꯕꯗꯤ ꯆꯥꯕ ꯌꯥꯗꯦ
ꯀꯩꯌꯦ
ꯑꯁꯤꯒꯨꯝꯕꯗꯤ ꯆꯥꯕ ꯌꯥꯗꯦꯕ ꯑꯃꯇꯣꯡ ꯁꯥꯡꯗꯨꯇꯪꯅꯤ ꯆꯥꯅꯩꯁꯦ ꯑꯁꯤꯒꯨꯝꯕꯗꯤ ꯀꯔꯤ ꯃꯔꯨꯝ ꯃꯔꯨꯝꯒ ꯇꯧꯔ ꯀꯖꯗ꯭ꯔꯣ ꯆꯣꯡꯁꯥꯡꯗꯨꯗꯤ ꯁꯤꯠ ꯅꯥꯟꯕꯅꯦꯕ ꯑꯁ ꯍꯪꯉꯣꯏꯗ ꯁꯤꯠ ꯅꯥꯟꯕꯕꯗꯣ ꯃꯀꯨꯒ ꯑꯝꯇ ꯌꯥꯎꯗꯕꯗꯣ ꯏꯁꯤꯡꯗ ꯂꯩꯕ ꯄꯣꯞꯆꯥꯎ ꯐꯣꯞꯆꯥꯎ ꯆꯥꯎꯕꯗꯣ ꯈꯪꯗ꯭ꯔꯥ ꯑꯦ
ꯑꯦ ꯅꯪ ꯇꯨꯏꯁꯟ ꯂꯣꯏꯔꯕꯣ
ꯂꯣꯏꯗꯔꯤ
ꯀꯥꯞꯈ꯭ꯔꯦ ꯌꯧꯔꯛꯑꯕ꯭ꯔꯥ ꯌꯦꯡꯉꯣ
ꯌꯧꯔꯦ ꯌꯧꯔꯦ
ꯎꯝ ꯑꯩꯁꯨ ꯑꯝꯇ ꯑꯩ ꯍꯣꯏ ꯌꯥ ꯌꯥꯔꯦ ꯑꯩꯅ ꯑꯣꯀꯦ ꯑꯣꯀꯦ ꯈꯛꯇꯪ ꯉꯥꯏꯈ꯭ꯔꯦ ꯑꯩꯁꯨꯦ ꯑꯝꯇ ꯀꯥꯞꯊꯣꯛꯈꯤ ꯑꯩꯁꯨ ꯑꯝꯇ ꯀꯥꯞꯊꯣꯛꯈꯤ
ꯀꯔꯊꯣꯛ ꯔꯥꯎ
ꯃꯥꯡꯈ꯭ꯔꯦꯅꯦ ꯀꯨꯏꯅ ꯀꯥꯞꯅꯗꯕꯒꯤ
ꯊꯤꯕ ꯐꯪꯈꯤꯗ꯭ꯔꯕ ꯏꯇꯥꯎꯗꯣ
ꯎꯝ
ꯊꯤꯕ ꯐꯪꯈꯤꯗꯔꯦ ꯏꯇꯥꯎꯗꯣ ꯀꯚꯔꯠꯇꯤ ꯍꯆ ꯃꯈꯥ ꯄꯥꯊꯔꯣ ꯃꯈꯥ ꯃꯈꯥ ꯎꯝ ꯎꯝ
ꯀꯅ ꯏꯊꯟ ꯂꯣꯏꯗ ꯋꯥꯠꯂꯦꯕꯣ ꯅꯪ ꯃ ꯃꯉꯥ ꯃꯈꯥꯏꯗ ꯂꯣꯏ ꯍꯥꯏꯇꯥꯅꯦ
ꯇꯔꯨꯛꯇ
ꯇꯔꯨꯛ ꯇꯔꯛ
ꯎꯝ
ꯍꯣꯏ ꯑꯁꯤ ꯇꯔꯨꯛꯀ ꯇꯥꯔꯒꯁꯨ ꯀꯩꯁꯨ ꯃꯝꯗꯦꯀꯣ
ꯃꯝꯗ꯭ꯔꯦ ꯄꯨꯡ ꯇꯔꯦꯠꯇ ꯇꯔꯦꯠ ꯐꯥꯎꯕ ꯃꯝꯗ꯭ꯔꯦ ꯀꯩꯅꯣ
ꯆꯔ ꯍꯥꯏꯥꯏ ꯇꯥꯏ
ꯇꯔꯦꯠ ꯃꯝꯗ꯭ꯔꯤ ꯇꯔꯦꯠ ꯈꯤꯇꯪ ꯍꯥꯏꯊꯔꯛꯑꯒ ꯃꯝꯣꯏ
ꯍꯖꯤꯁ
ꯎꯝ
ꯌꯥꯝ ꯁꯥꯡꯕꯩ ꯋꯥꯅꯤ ꯃꯇꯝꯁꯦ
ꯍꯣꯏ ꯉꯁꯤꯅ ꯅꯣꯡ ꯈꯔ ꯃꯪꯕꯒꯤ ꯈꯔ ꯃꯝ ꯆꯠꯂꯛꯄ ꯃꯥꯜꯂꯦ ꯍꯧꯖꯤꯛꯁꯦ
ꯂꯩꯔꯤꯕꯅꯦꯕ ꯑꯩꯈꯣꯏꯁꯦ ꯍꯥꯏꯔꯤ ꯇꯥꯔꯤ
ꯃꯇꯝ ꯃꯥꯡꯍꯟꯗꯅꯕ ꯑꯗꯨꯗ ꯂꯩꯔꯒ ꯇꯧꯕ ꯌꯥꯕ ꯊꯤꯖꯤꯜꯂꯨ ꯀꯩꯅꯣ
ꯑꯩ ꯃꯤꯒꯤ ꯃꯤꯅꯥꯏ ꯑꯣꯏꯕ ꯆꯠꯁꯤꯔꯥ ꯍꯥꯏꯅ ꯈꯜꯂꯤꯦ
ꯑꯗꯨꯝꯕ ꯆꯠꯇ꯭ꯔꯁꯨ ꯅꯪ ꯅꯁꯥꯅ ꯇꯧꯔꯛꯑꯀꯥꯟꯗ ꯍꯧꯖꯤꯛꯇꯤ ꯌꯥꯝꯅ ꯇꯧꯕ ꯌꯥꯔꯑꯦ
ꯍꯧꯖꯤꯛ ꯑꯩꯅ ꯀꯩꯗꯧꯗꯣꯏꯅꯣ
ꯀꯣꯁꯦꯇꯥ ꯑꯁꯦ
ꯑꯗꯨꯗ ꯑꯩꯈꯣꯏ ꯏꯃꯥꯟꯅꯕꯤꯁꯦ ꯌꯥꯝ ꯇꯧꯅꯔꯤ ꯑꯦꯗꯨꯕꯨꯗꯤ ꯑꯩ ꯆꯨꯝꯅ ꯑꯩꯅ ꯆꯨꯝꯅ ꯕꯤꯖꯤꯅꯦꯁꯀꯤ ꯕꯥꯏ ꯂꯣꯟꯤꯡ ꯂꯣꯟꯖꯤꯡ
ꯑꯩꯗꯤ ꯂꯣꯏꯅꯤꯡꯉꯦ ꯑꯩ ꯏꯁꯥꯒꯤ ꯆꯥꯝ ꯅꯤꯡꯉ ꯍꯥꯏ
ꯑꯩꯁꯨ ꯁꯝꯐꯥ ꯁꯝꯐꯥꯒꯨꯝꯕ ꯑꯗꯨꯗꯒꯤ ꯔ ꯀꯤꯆꯦꯟ ꯍꯥꯏꯗꯤ ꯐꯖ ꯐꯖꯕ ꯍꯥꯏꯗꯤ ꯍꯥꯏꯗꯤ ꯑꯩꯈꯣꯏꯒꯤ ꯑꯗꯨꯝ ꯄꯣꯠ ꯆꯩꯩ ꯀꯥꯗ ꯊꯝꯕ ꯈꯣꯠꯄꯒꯤ ꯑꯗꯨꯝ ꯊꯝꯕꯒꯤ ꯐꯖꯕꯒꯤ ꯌꯥꯏꯗꯅ
ꯌꯥꯏ ꯁꯦꯝꯕ ꯑꯗꯨꯝ ꯌꯥꯏ
ꯑ ꯇꯝꯁꯤꯦ ꯈꯪꯗ
ꯑꯗꯨꯝ ꯀꯩꯅꯣꯗ ꯐꯪꯕꯅꯦ ꯚꯗꯤꯑꯣꯗ ꯑꯗꯨꯅꯤ ꯂꯥꯏꯇꯗꯤ
ꯂꯩ ꯂꯩ ꯑꯗꯨꯗ ꯑꯩꯈꯣꯏ ꯃꯥꯅ ꯉꯥꯏꯍꯥꯛꯈꯣꯏ ꯆꯦ ꯉꯥꯏꯍꯥꯛꯀ ꯇꯪ ꯂꯩ ꯇꯝꯃꯣ ꯍꯥꯏ ꯂꯩ ꯑꯗꯨ ꯇꯧꯔꯕ ꯑꯩ
ꯈꯪꯍꯟꯗ꯭ꯔꯥ ꯂꯣꯏꯔꯦ ꯌꯥꯝ ꯇꯣꯏ ꯇꯧꯗ꯭ꯔꯥ ꯂꯣꯏꯔꯦ ꯍꯥꯏꯗꯤꯅꯦ ꯁꯨꯝ ꯁꯤꯒꯨꯝꯕ ꯌꯦꯡꯉꯒ ꯈꯔ ꯂꯩꯗ ꯁꯔꯨꯛ ꯃꯤꯠ ꯁꯣꯛꯍꯟꯗ ꯁꯔꯣ ꯑꯗꯨꯝꯕ ꯂꯣꯟꯕꯅ ꯐꯩꯗꯅ
ꯐꯩ ꯐꯩ ꯑꯗꯨꯕꯨꯗꯤ ꯍꯥꯏꯗꯤ ꯀꯥꯟꯅꯕ ꯊꯕꯛ ꯑꯃ ꯇꯧꯅꯤ
ꯎꯝ
ꯑꯗꯨ ꯑꯗꯨꯗꯤ ꯊꯝꯃꯅꯦ ꯀꯣ
ꯍꯣ ꯍꯣ ꯍꯣꯏ꯫
ꯎꯝ